ꯆꯥꯗ꯭ꯔꯤꯗ ꯈꯔ ꯋꯥꯠꯂꯤꯌꯦ ꯌꯥꯝ ꯀꯨꯢꯅꯗꯤ ꯋꯥꯠꯇ꯭ꯔꯦ
ꯇꯨꯝꯅꯤꯡꯉꯦꯍꯦ ꯉꯁꯤꯗꯤ ꯑꯁ ꯍꯦꯛ ꯆꯥꯛ ꯆꯥꯕ ꯂꯣꯏꯕꯒ ꯑꯁ
ꯇꯨꯝꯕ ꯂꯩꯕꯅꯤꯅꯦ
ꯇꯨꯝꯅꯤꯡꯉꯦꯕ ꯉꯁꯤꯁꯦ ꯂꯥꯏꯔꯤꯛ ꯄꯥꯕ ꯉꯝꯒꯗꯧ ꯃꯥꯟꯗꯦꯕ
ꯀ꯭ꯔꯤ ꯖꯥꯡ ꯄꯤꯖꯕꯣ
ꯑꯁꯤꯁꯤ ꯌꯦꯔꯨꯝ ꯑꯣꯏꯅ ꯇꯧꯔꯦ
ꯍꯥꯎ ꯇꯕ꯭ꯔꯥꯅꯤ ꯌꯦꯔꯨꯝꯕꯣ
ꯍꯦꯔꯣꯝꯅ ꯍꯥꯎꯗꯦꯗ ꯍꯥꯎꯕ꯭ꯔꯥꯅꯦ ꯅꯣꯏꯕꯨ
ꯑꯦꯁꯨ ꯑꯇꯣꯞꯄ ꯆꯥꯅꯉꯥꯢ ꯂꯩꯇꯔꯅꯤꯅ
ꯑꯗꯨꯝ ꯍꯥꯎꯇꯦ ꯑꯩꯒꯤ ꯌꯦꯔꯨꯝꯗꯤ ꯑꯩꯗꯤ ꯑꯣꯝꯂꯦꯠꯅ ꯈꯔ ꯍꯥꯎꯋꯦ ꯑꯇꯩꯗꯤ ꯑꯇꯩ ꯃꯑꯣꯡꯗꯤ ꯍꯥꯎꯗꯦ ꯑꯩꯗꯤ
ꯍꯤꯗꯥꯛ ꯆꯥꯕꯒꯤ ꯑꯁ ꯇꯨꯝꯅꯤꯡꯉꯤ
ꯎꯝ ꯀꯩ ꯇꯣꯔꯦꯛꯁꯣ ꯊꯛꯄ
ꯄꯩꯔꯥꯁꯤꯇꯥꯃꯣꯜꯅꯤꯗ ꯀꯣꯛ ꯆꯤꯛꯄꯩ ꯆꯥꯕꯅꯤꯗ
ꯎꯝ ꯌꯥꯝ ꯐꯩ ꯌꯥꯝ ꯐꯩ ꯄꯩꯔꯁꯤꯃꯣꯜ ꯆꯥꯁꯤꯜꯂꯗꯤ ꯀꯨꯏꯔꯣꯏꯗ ꯀꯩꯅꯣꯢ ꯀꯣꯛ ꯅꯥꯕ ꯈꯣꯠꯄ ꯂꯥꯏꯍꯧ ꯇꯧꯕꯗꯤ ꯁꯞ ꯆꯠꯇꯣꯢꯅꯦ
ꯌꯥꯝ ꯍꯤꯟꯗꯤ ꯀꯟꯗꯥ ꯑꯩꯁ ꯅꯪꯅ ꯉꯝꯕ ꯌꯥꯕ꯭ꯔꯥ ꯍꯥꯢꯔꯒ ꯑꯃ ꯌꯣꯠꯈ꯭ꯔꯕ
ꯍꯥ
ꯃꯥꯅ ꯉꯝꯕ ꯌꯥꯕ꯭ꯔꯥ ꯍꯥꯏꯔ ꯑꯩꯅ ꯍꯤꯗꯥꯛꯇꯨ ꯌꯣꯠꯈ꯭ꯔꯕꯅꯦ
ꯆꯥꯁꯤꯟꯒꯗꯧꯕꯅꯤ ꯆꯥꯁꯤꯟꯒꯗꯧꯕꯅꯤ ꯑꯗꯨꯒꯨꯝꯕ ꯃꯆꯥ ꯃꯆꯥꯅ ꯉꯝꯃ ꯌꯥ ꯇꯥꯕ꯭ꯔꯣ
ꯑꯩꯒꯤ
ꯍꯦꯁ ꯑꯩꯁꯨ ꯈꯜꯂꯦ ꯀꯅ ꯈꯜꯂꯦ ꯇꯜꯂꯦꯅꯦ ꯑꯩꯁꯨ ꯂꯥꯛꯅꯤ ꯄꯜꯂꯤ ꯇꯜꯂꯤ ꯂꯩꯕꯅꯦ ꯑꯩꯁꯦ
ꯈꯣꯏꯏꯔꯤꯇꯛꯏ
ꯍꯌꯦꯡꯁꯦ ꯑꯩꯅꯥꯛꯇ ꯑꯅꯥ ꯇꯨꯝꯃꯤꯁꯦ ꯑꯅꯤꯔꯛ ꯊꯣꯛꯑꯦ ꯑꯃꯨꯛ ꯊꯣꯛ ꯑꯃꯨꯛ ꯂꯥꯛꯈꯔꯥꯗꯤ ꯑꯃꯨꯛ ꯃꯤꯁ ꯇꯧꯔ ꯑꯃꯨꯛ ꯇꯟꯅ ꯑꯃꯨꯛ ꯌꯥꯎꯕ ꯑꯁ ꯑꯁ ꯈꯪꯗꯦꯗꯥ
ꯍꯣꯏ ꯀꯩꯅꯣ ꯑꯃ ꯁꯥꯔꯒꯤꯅꯦ ꯂꯥꯁ ꯀꯤꯗꯣ
ꯑꯥ ꯊꯥꯎꯗꯨꯗꯤ ꯀꯃꯥꯏ ꯇꯧꯕ ꯑꯃꯨꯛ ꯈꯟꯕ ꯑꯗꯨꯒꯤ ꯆꯠꯁꯨ ꯆꯠꯅꯤꯡꯕ ꯄꯨꯡ ꯐꯥꯎꯕ ꯒ꯭ꯌꯥꯟ ꯇꯥꯗꯦꯗꯥ
ꯆꯠꯇ꯭ꯔꯁꯨ ꯑꯅꯤ ꯑꯅꯤ ꯃꯥꯡꯕ ꯑꯦꯅꯥꯇꯣꯃꯤꯒ ꯐꯤꯖꯣꯁꯦ
ꯒꯦꯝ ꯁꯥꯟꯅꯥꯁꯤꯔꯣ
ꯀꯔꯤꯒꯤ ꯑꯃꯨꯛ
ꯍꯣꯏ ꯍꯥꯏꯗꯤ ꯑꯩ ꯑꯗꯨꯝ ꯁꯤꯕ ꯇꯥꯕ ꯑꯩ ꯅꯪ ꯆꯥꯛ ꯆꯥꯔꯕꯣ ꯀꯩ ꯏꯟꯁꯥꯡ ꯆꯥꯒꯦ ꯑꯩꯅ ꯍꯥꯏꯗꯣ ꯁꯥ ꯆꯥꯏ ꯍꯥꯏꯗꯤ ꯑꯁ ꯀꯩ ꯏꯁꯥꯅꯣ ꯑꯣꯛ ꯍꯥꯏꯗꯤ ꯑꯣꯛꯂ꯭ꯔꯣ ꯍꯥꯏꯗꯤ ꯍꯣꯏ ꯍꯥꯏꯗꯤ ꯅꯪ ꯁꯤꯔꯦꯕ ꯍꯣꯏ ꯍꯥꯏꯕ ꯌꯥꯗꯦꯕ ꯎꯝꯁꯨ ꯍꯥꯏꯕ ꯌꯥꯗꯦ ꯍꯣꯏ ꯑꯗꯨ ꯌꯥꯗꯦꯕ ꯀꯣ
ꯍꯥꯏꯅꯦ ꯍꯥꯏꯅꯦ
ꯑꯩꯉꯣꯟꯗꯁꯨ ꯑꯃꯨꯛ ꯅꯪꯅ ꯔꯤꯕꯥꯎ ꯇꯧꯒꯗꯧꯅꯦꯕ ꯑꯩꯅ ꯁꯄꯣꯁ ꯀꯩꯅꯣ ꯀꯩꯌꯥ ꯅꯪꯉꯣꯟꯗ ꯀꯩ ꯢꯟꯁꯥꯡ ꯆꯥꯒꯦ ꯑꯁ ꯑꯣꯛ ꯆꯥꯏ ꯅꯪꯗꯤ ꯀꯩ ꯆꯥꯒꯦ ꯑꯣꯛꯄꯨ ꯅꯪꯗꯤ ꯑꯁ ꯑꯩꯗꯤ ꯌꯦꯔꯨꯝ ꯆꯥꯏ ꯅꯪ ꯑꯂꯨ ꯑꯌꯣꯟꯝ ꯍꯥꯎꯕ꯭ꯔꯅꯦ ꯅꯪ ꯑꯩꯉꯣꯟꯗ ꯑꯃꯨꯛ ꯍꯪꯕ ꯌꯥꯏꯑꯕ ꯑꯗꯨꯝ ꯀꯣ
ꯌꯥꯢꯅꯦ ꯌꯥꯢꯅꯦ ꯇꯧꯁꯤꯅꯦ ꯅꯪꯅ ꯎꯔꯣꯏ ꯌꯥꯅ ꯎꯔꯣꯢ
ꯑꯩ ꯍꯧꯔꯒꯦ
ꯍꯧ ꯑꯣ
ꯀꯩꯗꯧꯔꯤꯅꯣ
ꯁꯨꯝ ꯂꯩꯔꯤꯌꯦ
ꯀꯩꯗꯧꯔꯤꯕ ꯀꯩꯗꯧ ꯇꯨꯝꯃꯤꯕ꯭ꯔꯣ
ꯇꯨꯝꯗꯦꯗꯥ ꯃꯤ ꯆꯥꯛ ꯆꯥꯕ ꯂꯣꯏꯔꯦꯕ
ꯆꯥꯕ ꯂꯣꯏꯔꯦ
ꯑꯩꯁ ꯉꯜꯂꯤꯅꯦ
ꯉꯜꯂꯦ ꯉꯁꯤꯗꯤ ꯍꯣꯏ ꯅꯣꯏꯗꯤ ꯆꯥꯗ꯭ꯔꯤꯕꯣ
ꯑꯩꯈꯣꯏ ꯆꯥꯛ ꯍꯥꯎ ꯆꯥꯕꯗꯤ ꯌꯥꯔꯦ ꯅꯣꯏ ꯌꯦꯔꯨꯝ ꯄꯤꯖꯩꯇꯥꯥꯏꯅꯦ ꯆꯨꯝꯕ꯭ꯔꯣ
ꯌꯦꯔꯣꯝ ꯄꯤꯍꯥꯏ ꯉꯁꯤ ꯅꯣꯏꯗꯤ ꯀꯩ ꯄꯤꯅꯤ ꯉꯁꯤ
ꯑꯦ ꯅꯪ ꯁꯤꯈꯔ꯭ꯦ ꯅꯪ ꯍꯧꯖꯤꯛ ꯃꯥꯏ ꯈꯔ꯭ꯦ
ꯀꯩ ꯀꯃꯥꯏ ꯍꯥꯌꯦꯕꯥ
ꯍꯥꯏꯗꯤ ꯍꯥꯏꯕꯅꯤ ꯅꯪ
ꯍꯥꯏꯗꯦ ꯑꯩ ꯉꯁꯤ ꯌꯦꯔꯨꯝ ꯄꯤꯔꯦ ꯑꯩꯈꯣꯏ ꯍꯥꯏꯕ ꯈꯛꯇꯅꯦ ꯑꯩ
ꯑꯦ ꯑꯃ ꯌꯥꯎꯕꯅꯤꯅꯥ
ꯍꯥꯏꯗꯦ ꯍꯥꯏꯗꯦ
ꯑꯦ ꯉꯝꯁꯨ ꯉꯝꯅꯤꯡꯉꯤꯁꯤ ꯌꯦꯡꯉꯣ
ꯍꯥꯏꯗꯤ ꯑꯩ ꯀꯩꯅꯣ ꯑꯩ ꯍꯣꯏ ꯉꯁꯤ ꯑꯍꯣ ꯍꯣꯏ ꯍꯥꯏꯈ꯭ꯔꯦꯀꯣ
ꯍꯥꯏꯈꯔꯕꯅꯦ ꯑꯁ
ꯑꯁ ꯅꯪ ꯉꯝꯃꯦꯀꯣꯔꯥꯎꯟ ꯑꯃ ꯅꯪ ꯑꯃꯃꯨꯛ ꯍꯧꯔꯣꯖꯤꯛ
ꯍꯥꯏ ꯅꯪ ꯍꯔꯥꯎꯔꯅꯥ ꯑꯩꯉꯣꯟꯗꯥ
ꯑ ꯌꯨꯝ ꯆꯠꯅꯤꯡꯉꯕ ꯅꯪꯗꯤ
ꯑꯩꯁꯨ ꯉꯥꯏꯔꯤꯕꯅꯤ ꯀꯟꯅ ꯆꯠꯇꯧꯕꯗꯤ ꯂꯥꯏꯔꯦ
ꯑꯥ ꯑꯁ ꯌꯥꯝ ꯅꯨꯡꯁꯤꯀꯣ ꯌꯨꯝ ꯆꯠꯅꯤꯡꯕ ꯃꯤꯁꯤꯡꯁꯦ ꯀꯩꯗꯧꯉꯩ ꯀꯩꯗꯧꯉꯩ ꯐ꯭ꯂꯥꯏꯠ ꯇꯤꯀꯦꯠ ꯀꯛꯀꯅꯤ ꯅꯣꯏꯗꯤ
ꯁꯨꯇꯤ ꯍꯦꯛ ꯍꯧꯕ ꯀꯥꯔ꯭ꯗꯣꯕꯅꯦ ꯍꯨꯖꯤꯛ ꯃꯨꯠꯇꯤ ꯉꯜꯂꯤꯌꯦ ꯍꯥꯏꯅꯉꯥꯏꯖꯨ
ꯌꯥꯝ ꯉꯟꯕ꯭ꯔꯅꯦ ꯍꯧꯖꯤꯛꯕꯣ ꯑꯩꯗꯤ ꯆꯠꯂꯣꯏ ꯅꯣꯏ ꯉꯟꯅ ꯀꯛꯅꯤ ꯍꯥꯏꯗꯥꯏ
ꯑꯅꯧꯕꯨꯗꯤ ꯀꯛꯀꯅꯤ ꯍꯧꯖꯤꯛꯇꯤ ꯈꯔꯗꯤ ꯉꯜꯂꯤꯌꯦ
ꯑꯣꯛꯇꯣꯕꯔꯗꯋꯥꯏꯗ ꯀꯩꯅꯣ ꯑꯥꯒꯁ ꯁꯦꯛꯇꯦꯝ ꯑꯥꯒꯁꯗꯋꯥꯏꯗ ꯀꯛꯀꯦꯔꯣ
ꯍꯣꯏ ꯁꯦꯞꯇꯦꯝꯕꯔꯗꯥꯏꯗ
ꯅꯪ ꯁꯤꯔꯦ ꯑ ꯍꯣꯏ ꯌꯥꯏꯅꯦ
ꯑꯗꯨꯗꯤ ꯍꯌꯦꯡ ꯀ꯭ꯂꯥꯁ ꯂꯥꯛꯑꯣꯏꯕ
ꯑꯩꯁꯤ ꯀꯟꯅ ꯈꯜꯂꯦ ꯅꯪꯗꯤ ꯂꯥꯛꯂꯦ ꯍꯥꯏꯗꯥ
ꯑꯩꯕꯤ ꯂꯥꯛꯅꯦ
ꯂꯥꯛꯀꯅꯤ
ꯑꯩ ꯀꯣꯛ ꯆꯤꯀꯞꯒꯤ ꯂꯥꯛꯀꯅꯤ
ꯁꯦꯡꯕꯅꯤ ꯂꯥꯛꯀꯅꯤ ꯅꯪꯗꯤ ꯂꯥꯛꯇꯔꯣ
ꯑꯩꯁꯦ ꯈꯪꯗ꯭ꯔꯦꯅꯦ ꯀꯟꯐꯥꯔꯝ ꯑꯣꯏꯗ꯭ꯔꯦꯅꯦ ꯅꯪꯗꯤ ꯏꯂꯥꯛꯀꯦꯔꯥ ꯅꯪ ꯉꯁꯥꯏꯅ ꯂꯥꯛꯂꯣꯏ ꯍꯥꯏꯗꯨ ꯂꯥꯛꯃꯨꯛ ꯂꯥꯛꯀꯅꯤ
ꯑꯩ ꯂꯥꯛꯄ ꯂꯥꯛꯇꯕꯁꯦ ꯍꯌꯦꯡ ꯑꯌꯨꯛ ꯑꯩ ꯍꯛꯆꯥꯡ ꯀꯩꯁꯨ ꯇꯧꯗ꯭ꯔꯗꯤ ꯂꯥꯛꯀꯅꯤ
ꯀꯣꯛꯆꯤꯛ ꯀꯣꯛꯆꯤꯛ ꯑꯗꯤ ꯂꯥꯛꯑꯣꯏ
ꯀꯣꯛꯆꯤꯛꯑꯗꯤ ꯀꯃꯥꯏ ꯂꯥꯛꯀꯅꯤ ꯑꯣꯏ
ꯉꯝꯗꯦꯗ ꯅꯪ ꯏꯪꯉꯣꯟꯗ ꯍꯥꯠ ꯍꯥꯠꯄꯥ ꯉꯥ ꯋꯥ ꯑꯗꯣ ꯃꯥꯜꯂꯤꯗ ꯈꯔꯥ
ꯑꯩ ꯇꯟ ꯕꯩ ꯉꯝꯃꯟꯕꯣ ꯋꯥꯅꯤꯗ
ꯇꯧꯁꯤꯔꯣ ꯀꯔꯃꯥꯏꯅ ꯇꯧꯁꯤꯔꯣ
ꯇꯧꯁꯤꯅꯦ
ꯎ ꯑꯥ ꯅꯪꯒꯤ ꯕꯕꯥꯗꯤ ꯄꯣꯁꯇꯤꯡꯗ ꯑꯗꯨꯝ ꯂꯩꯕ ꯅꯠꯇ꯭ꯔꯣ
ꯃꯥ ꯑꯗꯨꯝ ꯑꯣ ꯀꯩꯅꯣꯗ ꯑꯗꯨꯝ ꯇꯥꯔꯤꯌꯦ
ꯑ ꯌꯨꯝꯗꯤ ꯑꯗꯨꯝ ꯃꯔꯛ ꯂꯥꯛꯔꯝꯒꯅꯤꯅ
ꯌꯨꯝꯗꯤ ꯑꯗꯨꯝ ꯂꯩꯗ ꯌꯨꯝꯗꯤ ꯑꯗꯨꯝ ꯂꯩꯗ ꯆꯠꯊꯣꯛꯇ꯭ꯔꯤꯗ
ꯑꯁ ꯅꯨꯡꯉꯥꯏꯔꯦꯀꯣ ꯃꯅꯤꯄꯨꯔꯗ ꯑꯗꯨꯝ ꯇꯧꯕꯗꯤ ꯊꯕꯛꯀꯣꯟ ꯅꯠꯇ꯭ꯔꯣ
ꯅꯣꯏꯗꯤ ꯅꯣꯏ ꯕꯥꯗꯤ ꯀꯗꯥꯏꯗ ꯇꯧꯕ꯭ꯔꯣ
ꯑꯩꯒꯤ ꯕꯥꯔꯗꯦ ꯈꯨꯟꯗ ꯑꯗꯨꯝ ꯇꯧꯑꯦ ꯍꯈꯣꯏ ꯕꯥꯗꯤ ꯄꯁꯇꯔ ꯑꯃ ꯆꯥ ꯈꯛꯇꯅꯤꯗ ꯄꯥꯁꯇꯔ ꯊꯕꯛ ꯑꯗꯨꯝ ꯆꯤꯜꯂꯒ ꯂꯩꯌꯦ ꯑꯩꯈꯣꯏ ꯈꯨꯟꯗꯅꯤꯗ ꯅꯣꯏ ꯕꯥꯁꯨ ꯑꯗꯨꯝ ꯑꯗꯨꯝ ꯍꯞꯇꯥ ꯈꯨꯗꯤꯡ ꯂꯥꯛꯔꯝꯅꯤꯅ ꯌꯨꯝ ꯆꯦꯡ ꯑꯗꯨꯝ ꯇꯥꯔꯁꯨ
ꯃꯥꯗꯤ ꯌꯨꯝꯗ ꯑꯗꯨꯝ ꯂꯩꯔꯒ ꯆꯠꯇꯦ ꯌꯥꯔꯒ
ꯅꯨꯡꯉꯥꯏꯔꯀꯥꯟꯗꯗꯤ
ꯅꯨꯡꯉꯥꯏꯕꯅꯤꯀꯣ
ꯑꯁ ꯑꯉꯥꯡ ꯃꯆꯥꯏ ꯊꯕꯛꯅꯤꯇ ꯁꯤ ꯃꯨꯗꯦ
ꯑꯁ ꯅꯉꯥꯏꯕ ꯀꯩꯅꯣ ꯎꯝ ꯉꯝꯗꯦꯕ ꯑꯩꯒꯣꯟꯗ ꯉꯝꯅꯤꯉ ꯌꯥꯝ ꯀꯟꯅ ꯍꯣꯠꯅ ꯅꯠꯇ꯭ꯔꯣ
ꯍꯌꯦꯡꯒ ꯆꯤꯠꯀ ꯃꯁꯦ ꯏꯔꯥꯏꯁꯦ ꯁꯨꯇꯤ ꯑꯣꯏꯕꯅꯦꯕꯀ
ꯌꯥꯍꯣꯏ ꯁꯨꯇꯤ ꯂꯩꯑꯌꯦ ꯍꯣꯏ ꯑꯩꯗꯤ ꯍꯌꯦꯡ ꯆꯠꯀꯅꯤ ꯍꯌꯦꯡ ꯆꯁꯨꯠ ꯆꯠꯀꯅꯤ ꯆꯦ ꯁꯨꯇꯤ ꯂꯩꯅꯤꯅ ꯀꯣꯟꯅꯛꯇꯦ
ꯑꯩ ꯆꯠꯀꯅꯤ ꯍꯛꯆꯥꯡ ꯉꯝꯗꯦ ꯑꯩ ꯉꯝꯃꯗꯤ
ꯀ꯭ꯂꯥꯁꯕꯨ ꯃꯤꯁ ꯇꯧꯕ ꯌꯥꯔꯣꯅꯦ ꯁꯇꯔꯗꯦꯗꯒꯤ ꯃꯥꯁ ꯕꯪ ꯇꯧꯅꯤ ꯀꯥꯟ ꯈꯟꯅꯔꯦ ꯍꯧꯖꯤꯛ
ꯑꯣꯏꯁꯨ ꯑꯣꯏꯊꯣꯛꯑꯣꯏꯗꯧꯕꯗ
ꯃꯥꯁꯄꯪ ꯇꯧꯁꯦ ꯍꯥꯏꯔꯒ ꯈꯟꯅꯔꯦ ꯍꯧꯖꯤꯛ
ꯇꯧꯅꯤꯡꯏꯗꯣ ꯅꯣꯏꯗꯤ
ꯃꯥꯁꯕꯪ ꯇꯧꯔꯁꯨ ꯃꯣꯏ ꯀꯥꯡꯕꯨ ꯈꯔꯛꯅ ꯑꯁ ꯀꯇꯨꯕꯣꯔꯟ ꯇꯧꯔ ꯂꯩ ꯒ꯭ꯌꯥꯟ ꯇꯥꯗꯩꯗ
ꯑꯗꯨꯅꯑꯦ ꯍꯥꯌꯁꯦ
ꯀꯅꯥꯅꯣ ꯒꯤꯇꯔ ꯈꯣꯡꯉꯤꯌꯣ
ꯃꯤ ꯒꯤꯇꯔ ꯈꯣꯡꯕ ꯇꯥꯏꯗꯥ
ꯀꯩꯅꯣ ꯀꯩꯅꯣ
ꯎꯝ ꯒꯤꯇꯔ ꯈꯣꯝꯕ ꯍꯩꯗ꯭ꯔꯣ ꯅꯪꯗꯤ
ꯂꯩꯁꯤ ꯔꯗꯤ ꯈ
ꯎꯝ ꯏꯇꯔ ꯀꯩꯅꯣ ꯀꯩꯅꯣ ꯑꯃ ꯃꯆꯥꯗꯣ ꯀꯩꯅꯣ ꯑꯣꯈꯠꯂꯛꯑꯦ ꯍꯥꯏꯗꯣ ꯑꯩꯁꯨ ꯏꯁꯀꯣꯂꯥꯔꯁꯤꯞ ꯐꯪꯗꯤ ꯂꯩꯁꯤꯔ ꯈꯜꯂ ꯂꯩꯕꯅꯤꯗ ꯂꯤꯁꯤꯡ ꯑꯅꯤꯒꯤ ꯑꯗꯨꯝ ꯐꯪꯕꯅꯤ ꯂꯤꯁꯤꯡ ꯑꯅꯤ ꯑꯍꯨꯝꯒꯤ ꯐꯖꯕ
ꯑꯗꯨꯝ ꯀꯩꯅꯣ ꯐ꯭ꯔꯤ ꯇꯥꯟꯗꯗꯤ ꯅꯨꯡꯉꯥꯏꯒꯅꯤ
ꯑꯥ ꯑꯗꯨ ꯑꯣꯏꯅ ꯇꯧꯔꯦꯁꯨꯅ ꯍꯪꯗꯦꯗ ꯆꯞꯗꯤ ꯆꯞ ꯃꯥꯟꯅꯩꯗꯤ ꯅꯣꯏꯒꯤ
ꯎꯝ
ꯑꯗꯨꯅꯤꯗ ꯍꯣꯏ ꯍ ꯋꯥꯔꯦꯅꯦ ꯋꯥꯔꯦꯅꯦ ꯀ꯭ꯂꯥꯁ ꯀꯣꯂꯦꯖ ꯆꯠꯄꯅꯤꯅ
ꯒꯔꯤꯅꯥ ꯑꯗꯨꯝ ꯆꯇꯂꯣꯅ
ꯀꯒꯥꯔꯤ ꯒꯥꯔꯤ ꯒꯥꯔꯤ ꯂꯩꯇꯦ ꯍꯧꯖꯤꯛ
ꯇꯧꯔꯥ ꯇꯔꯥ ꯅꯠꯇ꯭ꯔꯣ
ꯇꯔꯥꯅꯗꯤ ꯀꯨꯟ ꯂꯧꯕ ꯅꯨꯃꯤꯠ ꯂꯩ ꯇꯔꯥ ꯂꯧꯕ ꯅꯨꯃꯤꯠ ꯍꯜꯂꯛꯑꯕꯨꯗꯤ ꯈꯣꯡꯅ ꯆꯠꯂꯤꯅ
ꯑꯥ
ꯎꯄꯥꯏ ꯂꯩꯇꯦ ꯎꯄꯥꯏ ꯂꯩꯇꯦ
ꯀꯩꯅꯣ ꯒꯥꯔꯤ ꯆꯀ
ꯎꯝ
ꯋꯥꯔꯗꯤ ꯀꯔꯤ ꯎꯄꯥꯏ ꯂꯩ ꯒꯥꯔꯤ ꯆꯠꯂꯁꯨ ꯋꯥꯏ ꯇꯟꯕꯒꯦ
ꯆꯥꯥꯛꯇꯤ ꯄꯤꯔꯦ
ꯀꯩꯅꯣ ꯀꯩꯅꯣ ꯂꯣꯏꯁꯀꯤ ꯃꯄꯥꯗꯤ ꯀꯩꯅꯣ ꯇꯣꯛꯈ꯭ꯔꯦꯅ ꯗꯤꯀꯟꯗꯒꯤ
ꯈꯪꯗꯦꯅꯦ ꯑꯩꯁꯨ
ꯇꯣꯛꯈ꯭ꯔꯕ ꯃꯥꯥꯗ ꯑꯩꯅ ꯉꯥꯒꯤ ꯏꯁꯇꯦꯇꯁꯇ ꯐꯦꯔꯋꯥꯜꯒꯤ ꯎꯋꯦ ꯎꯕ ꯍꯥꯎꯕꯒꯤꯅꯤꯗ
ꯀꯔꯤ ꯇꯣꯌꯦꯕ
ꯃꯣꯏ ꯇꯥꯔꯝ ꯌꯧꯔꯥꯁꯨ ꯑꯗꯨꯝ ꯂꯩ ꯑꯗꯨꯝ ꯃꯣꯏ ꯚꯣꯂꯟꯇꯤꯌꯔ ꯑꯣꯏꯅꯁꯨ ꯇꯧꯅꯤꯡꯕ ꯑꯗꯨꯝ ꯂꯩ ꯑꯗꯨꯒꯤꯅꯤꯗ
ꯑꯥ ꯃꯤꯇ꯭ꯔꯥ
ꯆꯥꯛ ꯆꯥꯕ ꯃꯇꯝ ꯌꯥꯎꯔꯦ
ꯍꯣꯏ
ꯆꯥꯛꯆꯥꯥꯕ ꯃꯇꯝ ꯌꯧꯔꯦ ꯌꯥꯝ ꯂꯥꯡꯉꯤꯗ
ꯌꯥꯝ ꯂꯥꯡꯉꯤꯗ ꯌꯥꯝ ꯂꯥꯡꯉꯤꯗ ꯅꯣꯏ
ꯐꯔꯤꯛ ꯅꯨꯉꯥꯏꯇꯦ ꯍꯥꯏꯕꯅꯦ ꯈꯪ ꯁꯟꯗꯦ ꯇꯔ꯭ꯦꯀꯤꯡ ꯆꯠꯄꯤꯈꯔ꯭ꯗꯤ ꯐꯗꯤ ꯐꯖꯗꯦꯕ ꯈꯪꯗꯔ꯭ꯤꯗ
ꯌꯥꯝ ꯂꯥꯡꯒꯔꯦ
ꯈꯪꯗꯔ꯭ꯤꯌꯦ ꯑꯩꯁꯨ
ꯇꯥꯕ꯭ꯔꯣ
ꯇꯥꯕꫭ
ꯌꯥꯝ ꯂꯥꯡꯉꯤꯗ ꯀꯅꯥ ꯀꯅꯥꯗꯂꯩꯅꯣ
ꯑꯃ ꯍꯁꯅꯥ ꯍꯧꯕꯔ
ꯑꯥ ꯂꯥꯡꯉꯗꯤ ꯆꯠꯇꯁꯨ ꯌꯥꯏꯦ
ꯆꯠꯄꯩꯗꯣ ꯑꯗꯨꯝ ꯐꯔꯅꯦꯕ
ꯎꯝ
ꯑꯩꯁꯦ ꯗꯤꯔꯦꯠ ꯏꯁꯥꯅ ꯅꯨꯡꯉꯥꯏꯇꯤꯗꯤ ꯍꯥꯏꯕ ꯅꯨꯡꯉꯥꯏꯇ ꯑꯁ ꯂꯥꯡꯉꯥꯑꯗꯤ ꯅꯣꯡꯃꯥꯏꯖꯤꯡꯒꯤ ꯈꯔ ꯅꯨꯡꯉꯥꯏꯇꯦ ꯍꯥꯏꯗꯤ ꯍꯥꯏꯕꯅꯤ ꯍꯥꯏꯗꯤ
ꯍꯩꯁ ꯑꯩꯗꯤ ꯆꯠꯂꯣꯏꯌꯦ ꯃꯥꯟ ꯆꯤꯡꯗ ꯀꯅꯥ ꯍꯥꯟꯅ ꯆꯠꯇꯣꯏꯅꯣ ꯈꯣꯏ ꯑꯩꯈꯣꯏ ꯆꯦ ꯑꯃꯁꯨ ꯆꯠꯂꯣꯏ ꯃꯥ ꯁꯟꯗꯦꯗ
ꯁꯥꯏ ꯁꯟꯗꯦ ꯆꯠꯅ ꯍꯟꯗꯛ ꯁꯨꯇꯤ ꯂꯩꯗ ꯆꯠꯇꯤ ꯆꯠꯁꯦ ꯍꯥꯏꯕꯅꯤ ꯆꯠꯅꯤꯡꯉꯗꯤ꯫ ꯑꯩꯩꯅ ꯑꯀꯥꯁꯇ ꯉꯥꯏꯔꯗꯤ ꯅꯣꯡꯅ ꯄꯥꯏꯔꯅꯤ꯫
ꯃꯤꯅ ꯁꯤ ꯂꯥꯛꯄꯗꯨ ꯇꯧꯁꯦ ꯍꯥꯏꯕꯗꯤ ꯌꯥꯗ꯭ꯔꯒ꯫
ꯀꯥꯏꯗ
ꯁꯤ ꯂꯥꯛꯄ ꯏꯔꯥꯏꯗꯣ ꯆꯤꯇꯤꯅꯦꯗꯅ
ꯎꯝ ꯑꯗꯨꯗꯣ ꯑꯩꯁꯨ ꯇꯧꯁꯦ ꯍꯥꯏꯕꯅꯦ
ꯀꯩ ꯍꯥꯏꯕꯅꯣ ꯈꯪꯗꯔꯦ
ꯂꯧꯔ ꯑꯃꯨꯛ ꯁꯦꯇꯔꯗꯦ ꯁꯟꯗꯦꯗ ꯑꯗꯨꯝ ꯂꯥꯛꯑꯦ ꯑꯗꯨꯝ ꯆꯞ ꯆꯥꯕꯅꯦꯕ ꯅꯠꯇ꯭ꯔꯣ ꯍꯣꯏ ꯑꯗꯨ ꯑꯗꯨ ꯁꯚꯦꯟꯇꯤꯟꯗ ꯆꯠꯅꯤꯡꯉꯥꯏ ꯇꯧꯒꯅꯤ ꯆꯠꯅꯤꯡꯉꯗꯤ
ꯑꯗꯨ ꯍꯥꯏꯔꯒ ꯅꯣꯏꯒ ꯂꯩꯃꯤꯟꯅꯕ ꯑꯅꯤꯗꯨꯅꯤꯅꯤꯅꯦ
ꯍꯣꯏ ꯌꯥꯔꯣꯏ ꯆꯠꯅꯤꯡꯉ ꯆꯂ ꯆꯥꯅꯤꯡ ꯇꯣꯛꯂꯣꯏꯔꯦ
ꯍꯅꯥꯏ ꯀꯔꯤ ꯈꯔꯥ ꯂꯩꯇꯦꯒ ꯍꯥꯏꯖꯤꯟꯂꯛꯇꯅ
ꯈꯣꯡꯒꯥꯎ ꯑꯃ ꯍꯥꯞ ꯂꯣꯏꯔꯦ ꯎꯗ꯭ꯔꯗꯤ ꯌꯥꯔꯦ ꯀꯔꯤ ꯎꯕꯇꯥꯥꯏ ꯌꯥꯝ ꯄꯦꯠ ꯄꯦꯠ ꯂꯣꯏꯔꯦ ꯍꯩꯅꯗꯤ꯫
ꯎ ꯗꯦꯗꯥ ꯋꯥ ꯌꯥꯝ ꯄꯦꯠꯂꯦꯗ ꯃꯣꯏ ꯀꯥꯡꯃꯨꯁꯦ
ꯑꯥ ꯆꯠꯅꯤꯡꯕꯉꯩ ꯆꯠꯂꯣ ꯆꯠꯅꯤꯡꯉ ꯆꯠꯂꯣ ꯂꯣꯏꯔꯦ